ꯍꯜꯂꯣ
ꯇꯥꯕ꯭ꯔꯣ
ꯑ ꯇꯥꯏꯌꯦ ꯇꯥꯏꯌꯦ
ꯀ ꯆꯥꯛ ꯏꯁꯤꯡ ꯆꯥꯔꯕꯣ
ꯆꯥꯛ ꯏꯁꯤꯡꯖꯦ ꯆꯥꯔꯦ
ꯀꯩ ꯃꯊꯦꯜ ꯍꯣꯠꯅꯔꯕ
ꯎꯝ ꯍꯋꯥꯏ ꯊꯣꯡꯉꯦ ꯀꯥꯡꯃꯦꯠ ꯑꯃ ꯃꯦꯠꯂꯦ ꯅꯣꯏꯒꯤꯗꯤ
ꯀꯃꯥꯏ ꯀꯃꯥꯏ ꯇꯧꯔꯤꯒꯦ ꯆꯥꯕ ꯊꯛꯄꯁꯤꯕꯣ
ꯆꯥꯕ ꯊꯛꯄꯁꯦ ꯑꯗꯨꯝ ꯄꯪꯆꯥ ꯆꯥꯔꯤꯗ ꯈꯪꯗꯦꯗ ꯀꯩ ꯍꯦꯟꯖꯥꯡꯅ ꯍꯥꯎꯒꯦ
ꯈꯪꯗꯦ ꯑ ꯁꯥꯛꯑꯝꯃꯤꯅ ꯁꯧꯒ꯭ꯔꯤꯒꯨꯝꯕ ꯆꯝꯐꯨꯠꯀꯨꯝꯕ ꯑꯗꯨ ꯍꯥꯎꯋꯤ ꯍꯥꯏꯇꯥꯔꯦ ꯈꯔ ꯈꯔ ꯆꯝ ꯑꯆꯝ ꯑꯆꯝꯕꯁꯤꯅ
ꯎꯝ ꯑꯆꯝꯕꯅ ꯍꯥꯎꯋꯤ
ꯎꯝ ꯑꯗꯣ ꯀꯩꯅꯣ ꯇꯧꯕ꯭ꯔꯣ ꯎꯝ ꯀꯥꯡꯗꯨ ꯌꯧꯁꯤꯜꯂꯛꯑꯦ ꯀꯦꯆꯤꯖꯨ ꯆꯥꯅꯕꯒꯤ ꯍꯧꯔꯛꯑꯅꯤ
ꯑꯥ
ꯀꯃꯥꯏ ꯀꯃꯥꯏꯅ ꯇꯧꯔꯤꯒꯦ ꯄꯣꯒꯥꯝ
ꯑꯣ ꯀꯥꯡꯖꯦ ꯀꯥꯡ ꯈꯦꯆꯤ ꯆꯥꯟꯅꯔꯁꯦ ꯀꯩꯅꯣ ꯈꯦꯆ꯭ꯔꯤ ꯆꯥꯅꯔꯁꯤ ꯈꯣꯏ ꯃꯌꯥꯝ ꯇꯧꯔꯒ
ꯀꯦꯆ ꯀꯦꯆꯤꯗꯪ ꯑꯇꯣꯞꯄ ꯃꯊꯦꯜꯗꯤ ꯍꯥꯞꯄꯔꯣꯏꯗ꯭ꯔꯣ
ꯑꯇꯣꯞꯄꯁꯨ ꯌꯥꯎꯗꯣꯏꯅꯦ ꯎꯠꯇꯤ ꯊꯣꯡꯕ ꯑꯗꯒꯤ ꯃꯔꯣꯏ ꯊꯣꯡꯕ ꯃꯥꯏꯔꯦꯟ ꯊꯣꯡꯕ
ꯃꯥ ꯃꯔꯣꯏ ꯊꯣꯡꯕꯗꯤ ꯍꯩꯔꯕꯣ
ꯃꯔꯣꯏ ꯊꯣꯡꯕꯁꯦ ꯃꯔꯣꯏ ꯊꯣꯡꯕꯁꯦ ꯎꯝ ꯍꯩꯗꯤ ꯍꯩꯌꯦ ꯑꯗꯣ ꯌꯥꯝꯅ ꯍꯩꯕꯗꯤ ꯑꯣꯏꯗꯦ ꯅꯪ ꯍꯩꯕ꯭ꯔꯣ ꯊꯣꯡꯕ
ꯃꯣꯏ ꯊꯣꯡꯕꯗꯤ ꯍꯩ
ꯎꯝ ꯀꯃꯥꯏꯅ ꯊꯣꯡꯒꯦ
ꯃꯔꯣꯏꯖꯦ ꯍꯥꯟꯅ ꯃꯔꯣꯏ ꯈꯔ ꯍꯥꯟꯅ ꯊꯥꯎ ꯉꯧꯔꯅꯤ ꯎꯝ ꯑꯗꯨꯒ ꯍꯥꯞ ꯇꯧꯕ ꯃꯌꯥꯝꯗꯣ ꯈꯔ ꯍꯥꯞꯄꯒ ꯈꯔ ꯃꯨꯟꯅ ꯉꯧꯔꯀꯥꯟꯗꯨꯗ
ꯎꯝ
ꯑꯩꯈꯣꯏꯒꯤ ꯑꯇꯣꯞꯄ
ꯎꯝ
ꯀꯣꯟ ꯑꯃꯗ ꯃꯔꯣꯏ ꯈꯔ ꯌꯥꯝ ꯂꯩꯍꯧꯕꯗꯣ ꯉꯧꯔꯒ ꯑꯃꯨꯛ ꯁꯣꯛ ꯇꯧꯔꯒ ꯍꯩꯖꯤꯟꯕꯅꯗꯤ ꯍꯥꯎꯋꯦ ꯑꯩꯒꯤꯗꯤ ꯃꯤꯒꯤꯗꯤ ꯈꯪꯗꯦ
ꯑꯣ ꯊꯥꯡꯖꯤꯡꯒ ꯍꯥꯞꯅꯗꯥꯏꯅꯦ
ꯑꯥꯎ ꯊꯥꯡꯖꯤꯡꯁꯨ ꯍꯥꯞꯅꯩ ꯃꯩꯇꯩ ꯕꯣꯔꯤꯁꯨ ꯍꯥꯞꯄꯤ ꯀꯛꯖꯤꯡꯖꯦ ꯑꯗꯨꯝ ꯉꯧꯔꯤꯉꯩꯗ ꯈꯔ ꯃꯨꯟꯖꯤꯜꯂꯛꯑꯦ ꯉꯧꯔꯤꯕ ꯃꯌꯥꯝꯗꯣ ꯈꯔ ꯃꯨꯟꯁꯤꯜꯂꯛꯑꯦ ꯍꯥꯏ ꯀꯥꯟꯗ ꯃꯥꯗꯤ ꯃꯥꯒꯤ ꯔꯣꯁꯇꯣ ꯃꯥꯡꯗꯅꯕ ꯈꯔ ꯊꯤꯡꯂꯞꯅ ꯍꯥꯞꯄ ꯌꯥꯝ ꯉꯟꯅ ꯉꯧꯁꯤꯟꯗꯕꯤꯗ
ꯑꯥ ꯑꯣ ꯃꯣꯔꯣꯛ ꯑꯇꯦꯛꯄꯒ ꯍꯥꯄꯒ
ꯑꯥꯎ
ꯕꯣꯔꯤ ꯑ ꯕꯣꯔꯤ ꯃꯔꯣꯏ ꯊꯣꯡꯕꯗ ꯕꯣꯔꯤꯁꯦ ꯑꯃ ꯑ ꯃꯣꯏꯒꯤ ꯍꯧꯖꯤꯛꯀꯤ ꯗꯨꯀꯥꯟꯗ ꯌꯣꯟꯕ ꯕꯣꯔꯤꯗꯨꯔꯥ ꯅꯠꯇ꯭ꯔꯒꯅ ꯃꯩꯇꯩꯒꯤ ꯕꯣꯔꯤꯗꯨꯅ ꯀꯔꯝꯕꯅ ꯍꯦꯟꯅ ꯍꯥꯎꯒꯦ
ꯑꯩꯗꯤ ꯃꯇꯦꯛ ꯃꯩꯇꯩ ꯕꯣꯔꯤꯗꯨꯅ ꯍꯦꯟꯂꯦ ꯍꯥꯎꯕ
ꯑꯣ ꯃꯩꯇꯩ ꯕꯣꯔꯤꯗꯣ
ꯑꯧ ꯎꯠꯇꯤ ꯊꯣꯡꯕꯗꯤ
ꯎꯁꯣꯏ ꯑꯥ ꯎꯠ ꯎꯠꯇꯤ ꯊꯣꯡꯕꯔꯣ ꯎꯠꯇꯤ ꯊꯣꯡꯕꯁꯨ ꯍꯩꯇꯦꯗ
ꯑꯦ ꯎꯠꯇꯤ ꯎꯠꯇꯤ ꯊꯣꯡꯕꯁꯨ ꯌꯥꯝ ꯂꯥꯏ ꯀꯩꯅꯣ ꯀꯨꯀꯔꯗ ꯀꯥꯃ ꯂꯣꯏꯔꯒ ꯁꯣꯛ ꯇꯧꯔ ꯂꯣꯏꯔꯦ ꯃꯥꯏꯗꯤ
ꯎꯠꯇꯤꯗꯤ ꯍꯩꯔꯗꯤ ꯌꯥꯝ ꯂꯥꯏꯕꯅꯦꯗ
ꯎꯝ ꯑꯗꯣ ꯀꯥꯡ ꯆꯥꯅꯕꯗꯣ ꯎꯁꯣꯏ ꯎꯠꯇꯤ ꯑꯣꯏꯅ ꯆꯥꯟꯅꯔꯁꯤ
ꯑꯧ ꯑꯗꯣ ꯍꯧꯖꯤꯛꯀꯥꯟꯗꯤ ꯁꯦꯕꯣꯠꯀꯨꯝꯕ ꯁꯧꯒ꯭ꯔꯤꯒꯨꯝꯕ ꯊꯥꯡꯖꯤꯡꯒꯨꯝꯕ ꯃꯊꯦꯜꯁꯤꯅ ꯀꯥꯂꯦꯟ ꯑꯣꯏꯔꯛꯄꯅꯤꯅ
ꯎꯝ ꯑꯗꯨꯅ ꯍꯦꯟꯅ ꯍꯥꯎꯋꯦꯕ ꯑꯦ ꯈꯦꯆꯤꯗ ꯑ ꯁꯦꯕꯣꯠ ꯊꯣꯡꯕꯒ ꯍꯥꯞꯅꯕ ꯌꯥꯕ꯭ꯔꯣ
ꯁꯦꯕꯣꯠ ꯊꯣꯡꯕ ꯅꯠꯇ꯭ꯔꯁꯨ ꯍꯨꯏ ꯃꯍꯤ ꯊꯥꯛꯇꯕꯒꯤ ꯀꯪꯅ ꯉꯧꯔꯁꯨ ꯑꯗꯨꯁꯨ ꯃꯊꯦꯜ ꯑꯃꯅꯤ ꯑꯗꯨꯝ ꯍꯥꯎꯕꯅꯤ
ꯑꯣ ꯑꯗꯨꯝ ꯍꯥꯞꯅꯩꯕ
ꯑꯥꯎ
ꯁꯦꯕꯣꯠ ꯊꯣꯡꯕ
ꯏꯟꯖꯥꯡꯗꯤ
ꯁꯤꯡꯖꯨꯁꯨ ꯑꯩꯈꯣꯏꯅ ꯃꯊꯦꯜ ꯃꯊꯦꯜ ꯍꯥꯞꯆꯔꯒꯕꯨꯗꯤ ꯑꯗꯨꯝ ꯌꯥꯏ ꯀꯩꯁꯨ ꯀꯥꯏꯗꯦ ꯑꯗꯨ ꯈꯪꯗꯦꯗꯥ ꯃꯤꯗꯤ ꯀꯥꯂꯦꯟꯖꯦ ꯏꯟꯖꯥꯡ ꯍꯥꯎꯕ ꯋꯥꯠꯂꯦ ꯍꯥꯏ
ꯑꯥ
ꯑꯈꯣꯏꯗꯤ ꯅꯤꯡꯊꯝꯊꯥꯕ ꯂꯩꯇꯦ ꯀꯥꯂꯦꯟ ꯑꯕꯥ ꯂꯩꯇꯦ ꯀꯥꯂꯦꯟꯁꯨ ꯃꯥꯏ ꯃꯥꯏ ꯃ ꯇꯝꯒꯤ ꯏꯟꯖꯥꯡ ꯊꯣꯛꯄꯗꯣ ꯑꯗꯨꯝ ꯁꯦꯡꯃ ꯑꯗꯨꯝ ꯄꯪꯍꯥꯎꯗ ꯍꯥꯎꯋꯤꯗꯥ
ꯎꯝ ꯍꯥꯎꯋꯦ ꯍꯥꯎꯋꯦ ꯀꯥꯂꯦꯟꯂꯥ ꯏꯪꯊꯝꯊꯥꯔꯥ ꯑꯗꯨ ꯀꯥꯂꯦꯟꯅ ꯑꯃꯨꯛ ꯑ ꯆꯥꯕ ꯊꯛꯄꯁꯦ ꯀꯌꯥ ꯌꯥꯗꯕꯩ ꯇꯥꯏꯠꯇꯥ ꯇꯧꯋꯦ
ꯍꯣꯏ ꯁꯥꯔꯛꯄꯒꯤ ꯈꯣꯏꯒꯤ ꯆꯥꯅꯤꯡ ꯊꯛꯅꯤꯡꯗꯕꯗꯣ ꯑꯗꯨꯝꯕꯗꯣ ꯑꯗꯨꯅ ꯑꯈꯣꯏꯒꯤ ꯑꯁꯤꯟꯕꯒꯨꯝꯕ ꯑꯆꯝꯕꯒꯨꯝꯕꯁꯤꯅ ꯆꯝꯐꯨꯠꯇꯤ ꯍꯥꯎꯔꯦ ꯆꯝꯐꯨꯠꯀꯤ ꯃꯊꯦꯜꯗꯤ ꯀꯔꯝ ꯀꯔꯝꯕꯥꯅ ꯍꯥꯎꯔꯤꯒꯦ
ꯆꯝꯐꯨꯠꯁꯦ ꯑꯩꯗꯤ ꯇꯣꯔꯣꯕꯣꯠ ꯆꯝꯐꯨꯠ ꯍꯥꯎꯋꯤ ꯊꯥꯕꯤ ꯍꯥꯎꯋꯤ ꯕꯤꯔꯨꯠ ꯍꯥꯎꯋꯤ ꯂꯣꯏꯅ ꯍꯥꯎꯋꯤ ꯅꯣꯏꯗꯤ ꯀꯔꯝꯕꯥꯅ ꯍꯥꯎꯒꯦ
ꯑꯈꯣꯏꯗꯤ ꯍꯧꯖꯤꯛꯇꯤ ꯊꯥꯕꯤ ꯃꯇꯝꯅꯤꯅ ꯊꯥꯕꯤꯅ ꯑꯌꯥꯝꯕ ꯆꯥꯔꯦꯗ
ꯎꯝ ꯆꯝꯐꯨꯠ ꯆꯥꯕꯗ ꯆꯤꯅꯤ ꯍꯥꯞꯄ꯭ꯔꯣ ꯍꯥꯞꯇꯕ꯭ꯔꯣ
ꯆꯤꯅꯤꯁꯦ ꯈꯤꯇꯪꯗꯤ ꯍꯥꯞꯄꯦ ꯍꯥꯞꯇꯕꯗꯨꯁꯨ ꯀꯌꯥ ꯍꯩꯅꯗꯥꯕꯒꯤ
ꯑꯥ
ꯑꯗꯨꯅ ꯑꯗꯨ ꯀꯦꯖꯤ ꯀꯦꯖꯤ ꯍꯥꯞ ꯍꯥꯞꯄꯒ ꯑꯗꯨꯝ ꯆꯥꯏ ꯑꯉꯥꯡꯒꯩꯁꯨ ꯆꯤꯅꯤ ꯌꯥꯎꯔꯒꯥꯅ ꯈꯔꯥ ꯍꯩꯅꯩꯌꯦ
ꯎꯝ
ꯑꯗꯥꯒꯤ ꯀꯥꯂꯦꯟꯅꯤ ꯎꯍꯩ ꯋꯥꯍꯩ
ꯑꯥꯎ
ꯑꯗꯥꯒꯤ ꯇꯔꯕꯨꯁ ꯍꯩꯅꯧ ꯃꯨꯜꯂꯛꯄ ꯃꯇꯝꯅꯤꯅ
ꯑꯥ
ꯍꯩꯅꯧꯒꯨꯝꯕ ꯇꯔꯥꯕꯨꯁꯀꯨꯝꯕ ꯑꯪꯒꯨꯔꯒꯨꯝꯕ ꯑꯗꯨꯁꯨ ꯑꯗꯨꯝ ꯍꯥꯎꯔꯦ ꯍꯧꯖꯤꯛꯀꯥꯟꯗꯤ
ꯅꯤꯅ ꯀꯥꯂꯦꯟꯗꯤ ꯏꯍꯥꯎꯗꯥ ꯍꯥꯎꯔꯦꯗꯥ
ꯑꯥꯎ ꯃꯤꯗꯤ ꯁꯥꯕꯒꯤ ꯆꯥꯕ ꯌꯥꯗꯦ ꯍꯥꯏ ꯑꯩꯗꯤ ꯀꯥꯂꯦꯟꯅꯕꯨ ꯅꯨꯡꯉꯥꯏꯖꯩꯗ
ꯎꯝ ꯌꯥꯗꯤꯌꯦ ꯑꯈꯣꯏꯗꯤ ꯁꯥꯒꯠꯂꯛꯑꯥꯗꯤꯅꯦ ꯆꯥꯕ ꯊꯛꯄ ꯑꯝꯇꯥ ꯌꯥꯗꯦꯕ ꯍꯦꯟꯖꯥꯡꯖꯦ ꯊꯥꯎ ꯉꯧꯕꯁꯨ ꯆꯥꯅꯤꯡꯗꯦ
ꯎꯝ
ꯀꯩꯅꯣ ꯇꯧꯕꯩꯔꯥ ꯈꯪꯗꯦꯕ ꯏꯪꯊꯝꯊꯥꯗꯅ ꯑꯩꯁꯨ ꯍꯦꯟꯅ ꯍꯥꯎꯖꯩꯌꯦꯕꯥ ꯏꯪꯊꯝꯊꯥꯗꯅ ꯍꯦꯟꯅ
ꯎꯝ ꯑꯩꯩꯈꯣꯏꯒꯤ ꯏꯪꯊꯝꯊꯥꯖꯦ ꯏꯪꯃꯟꯗꯥꯅ ꯆꯥꯅꯤꯡꯗꯥꯕ ꯑꯃꯕꯨ ꯌꯥꯎꯋꯤꯗꯥ
ꯍꯪꯒꯥꯝ ꯑꯃꯥ ꯊꯣꯡꯉꯥꯒ ꯏꯪꯊꯝꯊꯥꯗ ꯌꯣꯡꯆꯥꯛ ꯁꯤꯡꯖꯨ ꯑꯃꯒ ꯁꯨꯔꯒ ꯊꯣꯏꯗ꯭ꯔꯤꯡꯒꯥ ꯍꯥꯞ ꯄꯥꯒꯥ
ꯎꯝ ꯑꯗꯨꯅꯦ ꯑꯩꯈꯣꯏꯒꯤ ꯃꯩꯇꯩꯒꯤ ꯆꯤꯟꯖꯥꯛꯁꯤꯁꯨ ꯇꯣꯉꯥꯟꯕ ꯑꯃꯅꯤ
ꯃꯩꯇꯩ ꯃꯆꯥ ꯃꯄꯥꯥꯟ ꯂꯝꯗ ꯂꯩꯈꯤꯕꯁꯤꯡꯁꯤꯅ
ꯑꯥ
ꯐꯅ ꯃꯄꯥꯟ ꯂꯝꯗ ꯂꯩꯈ꯭ꯔꯁꯨ ꯑꯩꯈꯣꯏꯒꯤ ꯆꯤꯟꯖꯥꯛꯁꯦ ꯀꯥꯎ ꯉꯝꯗ꯭ꯔꯤꯁꯦ
ꯑꯥ
ꯃꯍꯥꯎ ꯑꯃꯝꯅꯦꯕ ꯑꯗꯣ ꯃꯄꯥꯜ ꯂꯥꯝꯗ ꯆꯠꯈꯤꯕꯗ
ꯎꯝ
ꯉꯥꯔꯤ ꯄꯨꯟꯅꯔꯤꯁꯦ ꯉꯥꯔꯤ ꯌꯥꯎꯗ꯭ꯔꯗꯤ ꯑꯩꯈꯣꯏꯗꯤ ꯆꯥꯕꯁꯦ ꯏꯍꯩ ꯍꯩꯅꯗꯦꯕ
ꯎꯝ ꯑꯃ ꯇꯧꯔꯦ ꯉꯥꯔꯤ ꯑꯗꯨꯝ ꯍꯥꯞꯄ
ꯑꯝ
ꯇꯧꯔꯦ ꯉꯥꯔꯤ ꯑꯗꯨꯝ ꯌꯥꯎꯕ
ꯉꯥꯔꯤ ꯍꯦꯟꯇꯥꯛ ꯁꯣꯏꯕꯨꯝ
ꯁꯣꯏꯕꯨꯝꯁꯤꯕꯨ ꯁꯣꯏꯗꯣꯟꯅ ꯍꯥꯎꯔꯤꯔꯥ ꯁꯣꯏꯕꯨꯝꯅ ꯍꯥꯎꯔꯤꯔꯣ ꯃꯣꯏ ꯁꯤꯁꯦ
ꯑꯗꯣ ꯑꯩ ꯋꯥꯈꯜꯗꯗꯤ ꯃꯥꯒꯤ ꯃꯥꯒꯤ ꯃꯍꯥꯎ ꯑꯃꯃꯝꯅꯤ ꯁꯣꯏꯗꯣꯟꯗꯨ ꯁꯣꯏꯗꯣꯟꯒꯤ ꯃꯍꯥꯎ ꯑꯃ ꯁꯨꯖꯤꯟꯒꯤ ꯃꯍꯥꯎ ꯑꯃ ꯑꯗꯣ ꯃꯌꯥꯝ ꯑꯌꯥꯝꯕꯅꯗꯤ ꯁꯣꯏꯗꯣꯟꯅ ꯍꯥꯎꯋꯦꯁꯨ ꯍꯥꯏꯅꯩ
ꯑ
ꯁꯣꯏꯗꯣꯟꯅ ꯍꯥꯎꯕ ꯃꯥꯜꯂꯦꯕ
ꯎꯝ
ꯁꯣꯏꯗꯣꯟꯁꯤꯅ ꯀꯔꯝꯕ ꯋꯥꯗꯒꯤ ꯑꯣꯏꯖꯥꯠꯅꯣ
ꯁꯗꯣꯟꯁꯦ ꯑꯩꯈꯣꯏꯒꯤ ꯀꯩꯅꯣ ꯃꯥꯜꯂꯦ ꯃꯣꯏꯁꯦ ꯑꯩꯈꯣꯏꯒꯤ ꯋꯥ ꯑꯅꯧꯕ ꯑꯩꯈꯣꯏꯒꯤ ꯑꯃ ꯁꯣꯏꯕꯨꯝꯁꯨ ꯁꯦꯝꯕ ꯌꯥꯗꯕꯒꯤ ꯑꯩꯈꯣꯏꯒꯤ ꯋꯥ ꯈꯔ ꯃꯇꯥꯡ ꯃꯇꯥꯡ ꯃꯇꯣꯟ ꯑꯣꯏꯔꯛꯄꯁꯦ ꯁꯨꯝꯕꯁꯤꯅ ꯌꯥꯝ ꯅꯧꯔꯛꯄꯒꯤ ꯀꯛꯄ ꯌꯥꯗꯕꯒꯤ ꯑꯩꯈꯣꯏꯒꯤ ꯆꯥꯎꯔꯞ ꯆꯥꯎ ꯆꯥꯎ ꯀꯛꯑꯒ ꯄꯨꯜꯂꯞ ꯄꯨꯜꯂꯞ ꯅꯝꯕ ꯃꯥꯜꯂꯦ ꯃꯣꯏꯁꯦ ꯈꯪꯗꯦꯗꯥ ꯃꯊꯦꯜꯁꯦ
ꯈꯪꯗ꯭ꯔꯦꯗ ꯂꯣꯏꯅꯃꯛ ꯍꯥꯎꯋꯤꯗ ꯂꯣꯏꯅꯃꯛ
ꯑꯥꯎ ꯃꯩꯇꯩꯒꯤ ꯃꯊꯦꯜꯖꯦ ꯃꯌꯥꯝꯗꯩ ꯇꯣꯉꯥꯟꯕ ꯑꯃꯅꯤ ꯑꯗꯨꯅ ꯌꯣꯡꯆꯥꯛ ꯃꯇꯝꯗꯁꯨ ꯌꯣꯡꯆꯥꯛ ꯌꯥꯎꯗ꯭ꯔꯗꯤ ꯃꯤ ꯆꯥꯛ ꯆꯪꯗꯦ ꯍꯥꯏꯅꯤ
ꯆꯪ ꯌꯣꯡꯆꯥꯛꯁꯦ ꯁꯤꯡꯖꯨꯅ ꯍꯥꯎꯔꯤꯔꯣ ꯏꯔꯣꯝꯕꯅꯥ ꯍꯥꯎꯔꯤꯔꯣ ꯅꯣꯏꯗꯤ
ꯑꯗꯣ ꯈꯔ ꯅꯧꯔꯤꯉꯩꯗꯤ ꯁꯤꯡꯖꯨ ꯅꯍꯥꯎꯋꯦ ꯊꯂꯛꯄ ꯀꯨꯏꯗ꯭ꯔꯤꯉꯩꯗꯤ ꯑꯗꯨꯒ ꯈꯔ ꯀꯨꯁꯤꯜꯂꯛꯑꯗꯤꯅꯦ ꯃꯔꯨ ꯈꯔ ꯇꯣꯡꯕꯅ ꯑꯃꯨꯛ ꯍꯥꯎꯏ
ꯑꯣ ꯃꯔꯨ
ꯌꯥꯝ ꯅꯧꯗ ꯅꯧꯔꯤꯉꯩꯒꯤ ꯊꯣꯛꯄ ꯀꯨꯏꯗ꯭ꯔꯤꯉꯩꯗꯤ ꯁꯤꯡꯖꯨꯁꯦ ꯍꯥꯎꯔꯝꯃꯦꯕ ꯈꯔ ꯀꯨꯏꯁꯤꯜꯂꯛꯑꯗꯤ ꯁꯤꯡꯖꯨꯁꯦ ꯑꯃꯨꯛ ꯆꯥꯅꯤꯡꯉꯛꯇꯤ ꯏꯔꯣꯝꯕꯅ ꯍꯥꯎꯋꯤ
ꯑ ꯃꯔꯨ ꯑꯃꯨꯕꯗꯨꯗꯤ
ꯈꯪꯗꯦ ꯀꯥꯂꯦꯟ ꯑꯣꯏꯔꯛꯑꯕꯅꯤꯅ ꯎꯍꯩ ꯋꯥꯍꯩ ꯌꯥꯝ ꯆꯥꯔꯣ ꯁꯥꯕꯅꯤꯅ ꯆꯥꯛ ꯆꯥꯕ ꯌꯥꯗ꯭ꯔꯅꯤꯅ ꯆꯝꯐꯨꯠꯀꯨꯝꯕ ꯎꯍꯩ ꯋꯥꯍꯩꯒꯨꯝꯕ ꯑꯗꯨꯝꯕꯅ ꯑꯌꯥꯝꯕ ꯆꯥꯔꯣꯕ
ꯍꯣꯏ ꯐꯔꯦ ꯐꯔꯦ ꯊꯝꯃꯒꯦ ꯏꯆꯦ ꯑꯗꯨꯗꯤ ꯍꯣꯔꯦꯟ ꯑꯃꯨꯛ ꯁꯥꯟꯅꯔꯁꯤ
ꯑꯣ ꯍꯣ ꯍꯣꯏ ꯍꯣꯏ
ꯎꯝ ꯊꯝꯃꯦ ꯊꯝꯃꯦ
ꯑꯡ ꯃꯥꯏꯁꯦ